ꯍꯜꯂꯣ ꯑꯣ ꯇꯥꯏꯌꯦ ꯎꯝ ꯅꯨꯉꯥꯏꯔꯤꯕꯣ
ꯅꯨꯉꯥꯏꯔꯤ
ꯆꯥꯛ ꯆꯥꯥꯔꯦ ꯍꯧꯖꯤꯛ ꯁꯦ ꯗ꯭ꯔꯃꯥ ꯌꯦꯡꯔꯒ ꯂꯩꯔꯦ ꯆꯥꯛ ꯆꯥꯕ꯭ꯔꯣ
ꯆꯥꯔꯦ ꯍꯧꯖꯤꯛꯐꯥꯎ ꯆꯥꯗ꯭ꯔꯗꯤ
ꯕꯣꯜ ꯌꯦꯡꯕꯒꯤ
ꯀꯔꯤꯒꯤꯔ ꯅꯪꯗꯤ
ꯑꯌꯨꯛ ꯑ ꯑꯩ ꯇꯨꯝꯗꯩ ꯉꯁꯤ ꯎꯝ ꯇꯨꯝꯗꯦ ꯉꯁꯤ
ꯑꯩꯗꯤ ꯁꯄꯦꯟꯒꯤꯗꯣ ꯌꯦꯡꯗ꯭ꯔꯦ
ꯍꯩꯌꯦ ꯅꯨꯡꯉꯥꯏꯌꯦ ꯌꯦꯡꯕ ꯑꯁ ꯅꯪ ꯌꯦꯡꯍꯥꯎꯔ
ꯑꯗꯨ ꯑꯗꯨ ꯌꯥꯎꯔꯗꯤ ꯑꯩꯗꯣ ꯁꯤꯒꯅꯤ
ꯏꯁ ꯑꯩꯗꯤ ꯌꯦꯡꯔꯒ ꯑꯥ ꯅꯨꯡꯗꯥꯡꯁꯨ ꯑꯗꯨꯝ ꯇꯨꯝꯗꯦ ꯒ ꯑꯌꯨꯛꯇꯨꯁꯨ ꯄꯦꯟꯒ ꯌꯨꯔꯨꯒ꯭ꯋꯦ ꯑꯁ ꯌꯦꯡꯕ ꯅꯨꯡꯉꯥꯏꯌꯦ ꯑꯗꯨ ꯑꯅꯤ ꯍꯧꯖꯤꯛꯇꯤ ꯀꯔꯤ ꯇꯧꯔꯦ
ꯐꯝꯔꯒ ꯂꯩ
ꯑꯩꯁꯨ ꯇꯨꯝꯃꯤꯌꯦ
ꯏꯁ ꯑꯩꯈꯣꯏ ꯏꯁꯤꯡ ꯇꯥꯗꯕꯒꯤ ꯃꯥꯏ ꯐꯥꯎ ꯈꯪꯗꯦ ꯍꯧꯖꯤꯛꯀꯥꯟ ꯏꯁꯤꯡ ꯐꯖꯅ ꯂꯥꯛꯇꯦ ꯅꯠꯇꯦ ꯅꯠꯇꯦ
ꯑꯣ
ꯐꯖꯥꯅ ꯏꯁꯤꯡ ꯂꯥꯛꯇꯦꯕ
ꯎꯝ ꯃꯄꯥꯟ ꯊꯣꯛꯄ꯭ꯔꯣ
ꯎꯝ ꯊꯣꯛꯇꯣꯏꯅꯤ ꯍꯧ ꯉꯥꯛꯇꯪ ꯂꯩꯔꯒ ꯅꯨꯡꯊꯤꯟꯗ ꯋꯥꯀꯤꯡ ꯆꯠꯀꯅꯤ
ꯀꯥꯏꯗ ꯑꯣ ꯑꯣ ꯑꯗꯨ ꯀꯅꯥ ꯑꯣ ꯑꯣ ꯑꯣ ꯅꯨꯡꯉꯥꯏꯅꯤ
ꯍꯌꯦꯡ ꯍꯌꯦꯡ ꯆꯔꯁ ꯀꯥꯅꯤꯡꯉꯥꯏ ꯂꯥꯛꯑꯣ
ꯈꯪꯉꯦ ꯇꯝꯕ ꯉꯝꯗꯦ ꯍꯧꯖꯤꯛ ꯍꯌꯦꯡꯁꯨ ꯕꯣꯜ ꯌꯦꯡꯗꯣꯏꯅꯦ
ꯍꯝ
ꯅꯪ ꯏꯟꯖꯥꯡꯒꯨꯝꯕꯗꯤ ꯑꯗꯨꯗ ꯌꯥꯝ ꯂꯥꯏꯔꯕ꯭ꯔꯣ
ꯌꯥꯝꯗꯦꯗ ꯂꯩꯀꯥꯏ ꯂꯣꯏꯅ ꯆꯠꯂꯒ ꯂꯩꯕꯅꯦ ꯑꯩꯗꯣ ꯑꯩꯈꯣꯏ ꯔꯣꯝꯗꯗꯤ ꯂꯩꯇꯦ
ꯑꯦ ꯑꯣ ꯑꯣ ꯐꯔꯦ ꯑꯗꯨ ꯉꯁꯤ ꯀꯔꯤ ꯏꯟꯖꯥꯡ ꯆꯥꯕ꯭ꯔꯣ
ꯉꯁꯤ ꯔꯥꯁꯃꯒ ꯑꯥꯂꯨ ꯆꯥꯏ
ꯑꯣ ꯑꯣ ꯍꯥꯎꯔꯝꯒꯅꯤ
ꯍꯥꯎꯇ‌ꯦ
ꯔꯁꯃꯥꯗꯦ
ꯍꯧꯖꯤꯛꯀꯥꯟ ꯑ ꯍꯧꯖꯤꯛꯀꯥꯟ ꯈꯔ ꯑ ꯍꯧꯖꯤꯛ
ꯔꯁꯃꯥ ꯑꯣꯏꯔꯁꯨ ꯉꯁꯤꯒꯤꯗꯤ ꯐ꯭ꯔꯦꯁ ꯑꯣꯏꯕꯒꯤ ꯀ‌ꯣ
ꯎꯝ
ꯎꯝ ꯄꯋꯥꯗ ꯐꯤꯞꯇꯤ ꯌꯦꯈꯥꯏꯒꯤ ꯂꯥꯎꯑꯦ
ꯎꯝ
ꯑꯗꯨ ꯌꯥꯝ ꯄꯤꯌꯦꯕ
ꯌꯥꯝ ꯌꯥꯝ ꯎꯝ ꯌꯥꯝꯒꯅꯤ ꯄꯋꯥ ꯑꯣꯏꯔꯁꯨ ꯃ
ꯎꯝ ꯑꯗꯣ ꯉ ꯍꯧꯖꯤꯛꯀꯥꯟꯒꯤ ꯐ꯭ꯔꯦꯁ ꯑꯣꯏꯕꯒꯤꯀꯣ
ꯎꯝ
ꯍꯥꯎꯋꯦ
ꯎꯝ ꯐ꯭ꯔꯦꯁ ꯑꯣꯏꯔꯝ
ꯑꯩꯈꯣꯏ ꯍꯣꯁꯇꯦꯜꯗ ꯆꯥꯕꯗꯨꯗꯤ ꯑꯀꯪꯕꯅꯤꯅ
ꯎꯝ
ꯍꯦꯟꯅ ꯍꯥꯎꯗꯦꯕ ꯑꯗꯨꯗꯨꯗꯤ ꯎꯝ
ꯀꯔꯤ ꯍꯥꯏꯔꯗ꯭ꯔꯥ ꯈꯪꯗꯦ ꯑꯝ ꯑꯉꯧꯕ ꯑꯃ ꯂꯩꯕꯗꯣ ꯁꯣꯏꯕꯨꯝꯒ ꯆꯥꯕꯗ ꯍꯥꯎꯕꯗꯣ
ꯑꯣ ꯍꯣ ꯍꯣꯏ ꯍꯣꯏ ꯍꯣꯏ ꯈꯪꯉꯦ
ꯆꯥꯅꯤꯡ
ꯆꯥ ꯆꯥꯕꯅꯤ ꯅꯍꯥꯟꯁꯨ
ꯁꯣꯏꯕꯨꯝꯁꯨ ꯑꯩꯈꯣꯏꯒꯤ ꯆꯥꯅꯤꯡꯉꯦ
ꯎꯝ ꯍꯣꯏ
ꯃꯔꯛ ꯃꯔꯛꯇꯨꯗꯤ ꯀꯣꯏꯕ ꯂꯥꯛꯑꯣ ꯑꯩꯈꯣꯏꯗꯁꯨ
ꯎꯝ
ꯅꯪꯁꯨ ꯂꯥꯛꯄ ꯌꯥꯏꯅ
ꯃꯇꯝ ꯁꯥꯡꯗꯦ
ꯌꯤꯁ ꯑꯩꯗꯤ ꯑꯗꯨꯗꯤ
ꯅꯪꯁꯨ ꯑꯩꯁꯨ ꯃꯔꯛ ꯃꯔꯛꯇ ꯀꯣꯏꯌꯦ ꯅꯪꯁꯨ ꯀꯣꯏꯕ ꯂꯥꯛꯑꯣ
ꯎ ꯅꯣꯏꯔꯣꯝꯗ ꯀꯣꯏꯅꯤꯡꯉꯥꯏ ꯃꯐꯝ ꯐꯖꯕꯁꯨ ꯂꯩꯇꯦ ꯑꯩꯈꯣꯏꯗꯗꯤ ꯆꯤꯡ ꯆꯤꯡ ꯑꯗꯨ ꯑꯗꯥ ꯂꯩꯑꯦꯅꯥ
ꯑꯗꯨ ꯑꯗꯨꯗꯤ ꯂꯥꯏꯔꯀꯥꯟꯗ ꯈꯔ ꯊꯦꯡꯉ ꯑꯗꯨ ꯆꯠꯅꯤꯡꯉꯤꯗꯨꯏꯔꯁꯨ ꯊꯦꯡꯅꯗꯦ ꯑꯩꯈꯣꯏꯗꯣ ꯁꯤ ꯑꯩꯈꯣꯏ ꯌꯨꯝꯗ ꯍꯜ ꯍꯜꯂꯛꯄꯗꯣ ꯐꯔꯛ ꯇꯥꯅꯤꯗꯅꯥ ꯍꯣꯡꯉꯗꯤ ꯌꯥꯝ ꯂꯥꯞꯄꯦꯗꯅ ꯑꯗꯨꯒꯤꯅꯦ ꯂꯥꯛꯄꯨꯗꯤ
ꯌꯥ ꯅꯪ ꯅꯪꯪ ꯑ ꯅꯪ ꯅꯃꯥꯟꯅꯕꯤꯒꯨꯝꯕ ꯂꯩꯔꯗꯤ ꯑꯗꯨꯝ ꯈꯣꯡꯅꯁꯨ ꯆꯠꯄꯁꯨ ꯅꯨꯡꯉꯥꯏꯕꯅꯤꯗ
ꯎꯝ ꯇꯨ ꯑꯣꯏꯔꯁꯨ ꯂꯩꯇꯦꯗꯅ ꯎꯝ
ꯍꯣꯏꯅꯦ ꯆꯥꯠꯄꯗꯣ ꯌꯥꯝ ꯅꯨꯡꯉꯥꯏꯌꯦ ꯅꯍꯥꯟ ꯑꯩꯈꯣꯏ ꯔꯤꯝꯁ ꯆꯥꯡꯉꯒ ꯁꯦꯝꯄꯨ ꯑꯗꯨꯗꯥ ꯂꯥꯎꯕ ꯅꯨꯃꯤꯠꯇꯨ
ꯎꯝ
ꯌꯥꯝ ꯂꯥꯞꯄꯁꯨ ꯅꯥꯠꯇꯦ ꯍꯥꯏꯗꯤ ꯋꯥꯔꯤ ꯁꯥꯔꯒ ꯆꯠꯄꯗꯣ ꯅꯨꯉꯥꯏꯌꯦ
ꯋꯥꯁꯨꯨ ꯋꯥꯗꯦ ꯑꯗꯨ ꯅꯨꯃꯤꯠꯇꯣ
ꯎꯝ
ꯋꯥꯕ ꯈꯪꯗꯦ ꯌꯨꯝ ꯍꯜꯂꯛꯑꯁꯨ
ꯈꯣꯡꯗꯤ ꯈꯔꯥ ꯅꯥꯏ
ꯑꯩꯗꯤ ꯅꯥꯗꯦ
ꯌꯥꯝ ꯇꯣꯏꯅ ꯆꯠꯇꯕꯒꯤꯅꯦꯕ ꯑꯗꯣ
ꯎꯝ ꯎꯝ ꯆꯠꯂꯣ ꯎꯝ ꯋꯥꯛ ꯑꯥꯎꯠꯀꯨꯝꯕ ꯇꯥꯎꯋꯣ
ꯇꯥꯎꯒꯅꯤ ꯖꯤꯝꯗ ꯀꯩꯀꯨꯒꯤ ꯖꯤꯝ ꯏꯕꯥꯅꯤ ꯅꯨꯡꯇꯤꯒꯤ ꯁꯥꯟꯅꯗꯣꯏꯅꯦ ꯑꯗꯨꯗ
ꯎꯝ ꯆꯠꯂꯣ ꯅꯣꯏꯗꯤ ꯅꯥꯛꯄꯅꯤꯅ ꯅꯨꯡꯉꯥꯏꯅꯤ
ꯃꯤ ꯌꯥꯝꯃꯟꯕꯒꯤꯀꯣ ꯍꯧꯖꯤꯛꯀꯥꯟ ꯖꯦ ꯆꯤꯡ ꯀꯥꯕꯖꯨ
ꯑꯣ ꯈꯔ ꯑꯣ ꯊꯦꯡꯉꯁꯨ
ꯊꯦꯡꯅ ꯑꯍꯣꯏ ꯊꯦꯡ ꯊꯦꯡꯗꯤ ꯊꯦꯡꯅ ꯆꯠꯄꯗꯣ ꯅꯨꯡꯉꯥꯏꯕꯒꯤ ꯃꯤꯁꯤꯡꯁꯨ ꯑꯗꯨꯝ ꯊꯦꯡꯅ ꯆꯠꯄꯅꯦꯕ
ꯎꯝ
ꯊꯦꯡꯅ ꯑꯍꯣꯏ ꯊꯦꯡꯅꯗꯤ ꯈꯔ ꯅꯨꯡꯉꯥꯏ
ꯅꯣꯏ ꯄꯨꯡ ꯀꯌꯥꯗ ꯍꯧꯒꯠꯂꯦ ꯍꯨꯖꯤꯛ
ꯇ꯭ꯔꯦꯠ ꯃꯈꯥꯏꯗꯔꯥ
ꯎꯝ ꯑꯗꯨꯝ ꯅꯨꯡꯇꯤꯒꯤ ꯑꯗꯨꯒꯤ ꯄꯨꯡꯗ ꯍꯧꯒꯠ ꯍꯧꯒꯠꯄ꯭ꯔꯣ
ꯑꯩꯗꯤꯀꯣ ꯊꯦꯡꯅ ꯇꯨꯝꯔꯗꯤ ꯉꯟꯅ ꯍꯧꯒꯠꯄꯅꯦ ꯉꯟꯅ ꯉꯟꯅ ꯇꯨꯝꯔꯗꯤ ꯊꯦꯡꯅ ꯍꯥꯎꯒꯠꯄ
ꯅꯅꯥꯎ ꯅꯨꯄꯥꯗꯤ
ꯏꯅꯥꯎ ꯅꯨꯄꯥꯗꯤ ꯉꯁꯤ ꯕꯣꯔꯣ ꯌꯥꯎꯗꯥꯔꯤ
ꯍꯝ ꯏꯅꯥꯎ ꯅꯨꯄꯥꯁꯨ ꯅꯨꯡꯉꯥꯏꯌꯦ ꯅꯨꯡꯉꯥꯏꯅ ꯂꯥꯏꯕ꯭ꯔꯣ
ꯈꯪꯗꯦ ꯌꯨꯝ ꯆꯠꯅꯤꯡꯕꯅ ꯂꯣꯏꯔꯦꯟ
ꯑꯩꯒꯤ ꯏꯅꯥꯎ ꯅꯨꯄꯥꯁꯨ
ꯅꯦꯠꯋꯥꯔꯛꯁꯦ ꯈꯔ ꯅꯨꯡꯗꯥꯡꯗ ꯅꯨꯡꯉꯥꯏꯗꯕꯗꯤꯀꯣ
ꯎꯝ
ꯐꯖꯅ ꯌꯦꯡꯕꯁꯨ ꯌꯥꯗꯦ ꯍꯥꯏꯅ ꯌꯨꯝ ꯆꯠꯅꯤꯡꯉꯦ ꯍꯥꯏ ꯑꯗꯨ
ꯅꯣꯏꯒꯤ ꯐꯥꯏꯚ ꯖꯤ ꯅꯠꯇ꯭ꯔꯣ
ꯗꯥꯏꯕ ꯃꯥꯜꯂꯦ ꯐꯥꯏꯚ ꯖꯤꯅꯦ ꯑꯗꯨ ꯑꯣꯏꯔꯁꯨ ꯃꯤ ꯄꯥꯏꯃꯥꯟꯕꯒꯤ
ꯑꯣ ꯍꯣꯏ ꯇꯥꯎꯔꯝꯒꯅꯤ ꯑꯝ ꯍꯧꯖꯤꯛꯁꯨ ꯕꯣꯜ ꯋꯥꯔꯜ ꯀꯥꯞꯀꯤ ꯃꯇꯝꯅꯤꯅ ꯕꯣꯜ ꯌꯦꯡꯉꯁꯨ
ꯍꯝ
ꯏꯅꯥꯎ ꯅꯨꯄꯥꯗꯤ ꯃꯈꯣꯡ ꯅꯥꯏ ꯍꯥꯏꯕꯗꯣ ꯈꯔ ꯐꯥꯔꯕꯣ
ꯍꯣꯏ ꯉꯔꯥꯡ ꯃꯁꯥꯖ ꯑꯣꯏꯕꯤꯕꯒꯤ ꯈꯔ ꯐꯥꯕ ꯃꯥꯂꯦ ꯒꯦꯁꯇ꯭ꯔꯤꯛꯅ ꯑꯣꯏꯔꯝꯕꯣꯏ ꯍꯣꯏ ꯁꯂꯗꯦ ꯥꯏ ꯂꯣꯏꯇ꯭ꯔꯦ
ꯎꯝ
ꯃꯣꯏꯗꯣ ꯐꯖꯅ ꯆꯥꯛ ꯆꯥꯗꯕꯒꯤꯅꯦ ꯈꯪꯉꯦ ꯐꯖꯥꯗꯁꯨ ꯇꯨꯝꯗꯦ
ꯇꯨꯝꯕ ꯃꯇꯝꯗ ꯇꯨꯝꯗꯦ ꯆꯥꯕ ꯃꯇꯝꯗꯤ ꯆꯥꯗꯦ
ꯐꯥꯎꯗꯤ ꯁꯨꯃꯥꯏꯅ ꯇꯧꯔꯤꯅꯤ ꯑꯩꯁꯨ ꯁꯨꯃꯥꯏꯅ ꯇꯥꯎꯕꯅꯦ ꯁꯤꯁꯨ ꯄꯨꯡ ꯇꯔꯦꯠ ꯅꯤꯄꯥꯟ ꯑꯗꯣꯏ
ꯇꯥꯝꯕꯅꯤꯅꯀꯣ ꯃꯣꯏꯗꯤ ꯇꯧꯐꯝ ꯊꯣꯛꯑꯦ ꯎꯝ
ꯌꯦꯡꯗꯁꯨ ꯄꯥꯝꯃꯨꯌꯦꯗꯅ ꯋꯥꯀꯞꯅꯤꯅ
ꯎꯝ
ꯋꯥꯜꯀꯞꯇꯤ ꯆꯍꯤ ꯈꯨꯗꯤꯡ ꯂꯥꯛꯄꯁꯨ ꯅꯠꯇꯅ
ꯃꯇꯝ ꯈꯔ ꯈꯛꯇꯅꯤꯗ ꯁꯃꯥꯏꯅ ꯇꯥꯎꯁꯨ ꯁꯨꯃꯥꯏꯅ ꯅꯨꯡꯇꯤꯒꯤ ꯆꯍꯤ ꯈꯨꯗꯤꯡ ꯇꯎꯕꯁꯨ ꯅꯠꯇꯅ ꯀꯩꯁꯨ ꯇꯧꯔꯔꯣꯏ ꯏꯪꯅ ꯆꯤꯛꯅ ꯂꯩꯔꯨꯔꯣ
ꯃꯣꯏ ꯂꯩꯗ꯭ꯔꯗꯤ
ꯉꯁꯤ ꯄꯨꯡ ꯑꯃꯗꯔꯥ ꯕ꯭ꯔꯥꯖꯤꯜꯒ ꯖꯄꯥꯟ ꯂꯩꯕꯗꯨ ꯑꯃꯨꯒ ꯂ ꯂꯥꯎ
ꯍꯣꯏ ꯎꯝ ꯑꯩ ꯀꯣꯜ ꯇꯧꯔꯔꯀꯦ ꯀꯣ
ꯍꯣꯏ
ꯎꯝ ꯐꯔꯦ ꯐꯔꯦ ꯑꯩ ꯊꯕꯛ ꯑꯃ ꯂꯥꯛꯑꯦꯕꯀꯣ